ꯍꯥ
ꯑꯝ
ꯑꯩꯗꯤ ꯅꯍꯥꯟꯗꯒꯤ ꯑꯗꯨꯝ ꯀꯥꯎ ꯂꯩꯔꯦꯅꯦ ꯅꯪ ꯅꯥꯟꯅ ꯍꯩꯅꯧ ꯊꯤꯜꯂꯛꯑꯝꯕ ꯅꯨꯃꯤꯠꯇꯨꯗꯥ ꯑꯩꯟꯅꯉꯣꯟꯗ ꯐꯨꯔꯤꯠ ꯍꯥꯞꯄ ꯑꯃ ꯀꯨꯔꯇꯥ ꯍꯥꯞꯄ ꯑꯃ ꯂꯩ ꯌꯥꯝ ꯆꯥꯎꯕꯗꯣ ꯅꯉꯣꯟꯗ ꯆꯥꯅꯤꯅ ꯑꯩꯅ ꯉꯥꯡꯕ ꯅꯉꯣꯟꯗ ꯑꯃ ꯄꯤꯈꯤꯕꯗꯣ ꯑꯗꯨꯒꯨꯝꯕꯗꯨ ꯁꯥꯏꯖꯅꯦꯕ ꯈꯪꯕ꯭ꯔꯥ ꯑꯗꯨꯏꯗꯥ ꯑꯩ ꯅꯪ ꯍꯥꯟꯅ ꯅꯣꯟꯗ ꯄꯤꯒꯦꯅ ꯄꯨꯊꯣꯛꯑꯒ ꯇꯧꯔꯒ ꯑꯩꯗꯤ ꯅꯪꯁꯨ ꯃꯔꯥꯡ ꯃꯔꯥꯡ ꯅꯣꯏ ꯑꯣꯖꯥ ꯑꯣꯏ ꯆꯠꯇꯣꯏꯅꯤ ꯈꯣꯠꯇ ꯇꯨꯏꯅ ꯍꯦꯟ ꯇꯧꯔꯒ ꯇꯧꯈꯤꯕꯗꯨꯗ ꯑꯗꯨꯝ ꯄꯨꯀꯥꯎ ꯀꯥꯎꯔꯦꯗꯅ ꯑꯩꯗꯤꯅ ꯑꯗꯨ ꯅꯪ ꯁꯪꯉꯒꯗꯤ ꯑꯝꯇ ꯂꯥꯛꯎꯗꯅꯥ ꯑꯗꯨ ꯂꯧꯕ ꯑꯣꯏ ꯀꯩ ꯑꯣꯏ ꯇꯧꯔꯒ
ꯃꯥ ꯑꯩꯁꯨ ꯀꯩꯅꯣꯝꯅꯦ ꯑꯩꯁꯨ ꯀꯥꯎꯊꯣꯛꯑꯦ ꯅꯨꯃꯤꯠꯇꯣ ꯑꯩꯈꯣꯏꯅ ꯑꯩꯁꯨ ꯊꯕꯛ ꯑꯃ ꯆꯠꯂꯨꯗꯣꯏꯅꯤ ꯑꯣꯖꯥ ꯍꯣꯏ ꯆꯠꯂꯣꯏꯗꯣꯏꯗꯤ ꯈꯔ ꯄꯔꯥꯡ ꯄꯔꯥꯡꯥꯏꯗ ꯇꯥꯏꯃꯤꯡꯗꯨꯣ ꯈꯤꯇꯪ ꯈꯨꯌꯧꯅꯕꯗꯨꯗ ꯑꯩꯁꯨ ꯕꯥꯥꯛ ꯑꯣꯏꯗꯦ ꯑꯗꯨ ꯑꯣꯏꯔꯝꯃꯒꯗꯤ ꯑꯩꯅ ꯑꯗꯨꯝ ꯅꯤꯡꯁꯪꯉꯛꯑꯁꯨ ꯌꯥꯕꯗꯣ ꯍꯣ ꯑꯗꯣ ꯀꯩꯅꯣ ꯇꯧꯒꯦ ꯎꯝ ꯑꯗꯨꯒ ꯂꯥꯏꯔꯤꯁꯦ ꯐꯨꯔꯤꯠ ꯇꯣ ꯑꯗꯨꯝ ꯊꯝꯃꯣ ꯍꯥꯏꯕꯗꯤ ꯍꯣꯔꯦꯟ ꯂꯥꯛꯄꯗꯕꯨ ꯑꯣꯏꯔꯒꯁꯨ ꯅꯠꯇ꯭ꯔꯒꯅꯥ ꯍꯌꯦꯡ ꯑꯣꯏꯁꯨ ꯑꯗꯨꯝ ꯂꯧꯕ ꯌꯥꯏ ꯑꯗꯣ ꯑꯇꯩ ꯂꯥꯏꯗꯤ ꯑꯩꯈꯣꯏꯔꯣꯝꯗꯥ ꯉꯔꯥꯡ ꯅꯍꯥꯟ ꯅꯣꯡ ꯆꯨꯕꯗ ꯍꯧꯖꯤꯛꯀꯤ ꯅꯣꯡꯃ ꯃꯐꯝ ꯃꯐꯝ ꯃꯌꯥꯝ ꯆꯨꯕꯦ ꯃꯆꯤꯟ ꯃꯆ ꯆꯨꯕꯅꯦꯕꯀꯣ ꯑꯗꯨꯗ ꯂꯧꯕꯨꯛꯇꯁꯨ ꯏꯁꯤꯡ ꯁꯦ ꯈꯔ ꯈꯔ ꯑꯗꯨꯝ ꯂꯩꯕꯁꯨ ꯌꯥꯎꯅꯩꯌꯦ ꯑꯗꯨꯗ ꯑꯩꯈꯣꯏꯔꯣꯝꯒꯤ ꯃꯤꯁꯤꯡꯁꯦ ꯊꯔꯣꯏ ꯈꯨꯟꯕ ꯉꯁꯥꯏ ꯑꯌꯨꯛ ꯆꯣꯛꯂꯤꯕ ꯑꯩꯅ ꯀꯩꯅꯒꯤꯩꯅꯣ ꯂꯧꯕꯨꯛꯇ ꯃꯤꯁꯨ ꯍꯥꯏꯐꯦꯠ ꯆꯪꯅꯩꯁꯤꯕ ꯊꯔꯣꯏ ꯌꯥꯝ ꯈꯨꯠꯅꯩꯌꯦꯕ ꯃꯑꯣꯡ ꯃꯥꯟꯗꯅ ꯑꯗꯣ ꯑꯩꯈꯣꯏꯁꯨ ꯑꯝꯇ ꯊꯔꯣꯏꯗꯣ ꯈꯔ ꯈꯨꯜꯂꯍꯧꯤꯖꯔꯕ ꯑꯩ ꯅꯣꯏ ꯅꯪꯅ ꯂꯥꯛꯄꯗꯣ ꯐꯔꯛ ꯇꯥꯔꯗꯁꯨ ꯑꯩ ꯂꯧꯕ ꯂꯥꯛꯑꯣ ꯁ ꯂꯥꯛꯀꯦ ꯑꯗꯨꯒ ꯐ ꯄꯨꯟꯃꯤꯟꯅꯁꯤꯔꯕ ꯑꯩꯁꯨ ꯏꯇꯣꯡ ꯈꯨꯟꯕꯗ ꯇꯜꯂꯦ ꯍꯥꯏꯕ
ꯌꯥꯏꯌꯦ ꯀꯩꯅꯣ ꯑꯗꯨꯗꯤ ꯇꯥꯟ ꯌꯥꯝ ꯆꯥꯔꯦ ꯀꯩꯅꯣ ꯅꯪ ꯅꯪ ꯑꯩ ꯂꯧ ꯂꯥꯛꯄ ꯑꯗꯨꯗ ꯑꯩꯅ ꯀꯩꯅ ꯐꯨ ꯐꯨꯔꯤꯠꯇꯨ ꯑꯗꯨꯝ ꯄꯨꯕꯤꯔꯛꯑꯁꯨ ꯌꯥꯔꯦ ꯑꯗꯨꯒ ꯑꯗꯨꯝ ꯏꯃꯥꯅꯤ ꯆꯠꯃꯤꯟꯅꯈ꯭ꯔꯒ ꯈꯨꯟꯁꯤ ꯀꯩꯅꯣ ꯑ ꯀꯩꯅꯣꯗꯤ ꯏꯕꯥꯅꯤꯇꯪ ꯇꯧꯁꯦ ꯍꯥꯏꯔꯣ ꯏꯃꯥꯟꯅꯕ ꯑꯃꯅꯤ ꯍꯧꯔꯒ ꯑꯩꯈꯣꯏ ꯄꯨꯜꯂꯞ ꯇꯧꯔꯒꯥꯥ ꯅꯣꯏꯗ ꯑꯣꯏꯔ ꯑꯩꯈꯣꯏꯗ ꯑꯣꯏꯔꯁꯨ ꯑꯗꯨꯃꯥꯏꯅ ꯊꯣꯡꯉꯒ ꯆꯥꯕꯗꯨꯅ ꯐꯠꯇ꯭ꯔꯣ ꯉꯥꯡꯈꯤ ꯑꯗꯨꯃꯥꯏꯅꯥ
ꯑꯗꯨ ꯑꯗꯨꯃꯥꯏꯅ ꯏꯃꯥꯟ ꯏꯃꯥꯟꯅꯁꯨ ꯏꯃꯥꯟꯅꯕ ꯑꯅꯤ ꯑꯍꯨꯝ ꯑꯗꯨꯝ ꯄꯨꯜꯂꯒ ꯌꯥꯌꯥ ꯂꯥꯡꯉꯒ ꯈꯨꯜꯂꯀꯥꯟꯗ ꯑꯗꯨꯝ ꯊꯣꯡꯉ ꯆꯥꯕꯗꯨ ꯍꯣꯏꯅꯦ ꯑꯣ ꯀꯩꯅꯣꯗꯣ ꯂꯩꯕ꯭ꯔꯣ ꯑꯩꯈꯣꯏꯒꯤ ꯅꯨꯡꯁꯥ ꯃꯔꯛꯇ ꯊꯣꯛꯄꯒꯤ ꯑꯃ ꯀꯣꯛ ꯇꯧꯎꯞꯅꯕ ꯁꯥꯇꯤꯟ ꯄꯤꯛꯇ꯭ꯔꯨ ꯄꯤꯛꯄ ꯃꯆꯥ ꯑꯃ ꯂꯩꯕꯗ ꯑꯗꯨꯗ ꯍꯦꯛ ꯊꯣꯛꯄꯗ ꯗꯇ ꯑꯗꯨ ꯅꯣꯏꯒꯤ ꯂꯩꯔꯤꯕ
ꯂꯩ ꯂꯩ ꯑꯩ ꯑꯩ ꯑꯃꯥꯈꯛꯇꯪ ꯂꯩ ꯑꯅꯤ ꯂꯩꯔꯝꯕꯅꯦꯕꯀꯣ ꯑꯃꯗꯤ ꯑꯃꯗꯤ ꯌꯥꯈꯤꯗ꯭ꯔꯦꯕꯀꯣ ꯃꯁꯥ ꯁꯥ ꯇꯦꯛꯄꯗꯣ ꯑꯣꯏꯌꯦꯕ ꯑꯃꯕꯨꯗꯤ ꯂꯩꯔꯤꯌꯦ ꯀꯣꯛꯇ ꯑꯗꯨꯝ ꯑꯩꯈꯣꯏꯒꯤ ꯄ꯭ꯂꯥꯁꯇꯤꯛ ꯇꯧꯔꯒ ꯑꯗꯨꯝ ꯌꯥꯎꯖꯕꯗꯣ ꯂꯩꯔꯤ ꯑꯃ
ꯑꯣ ꯑꯗꯨꯒꯨꯝꯕ ꯄꯥꯏꯁꯜꯂꯣ ꯑꯩꯗꯤ ꯀꯩꯅꯣ ꯇꯧꯔꯒꯦ ꯑꯩꯗꯤ ꯍꯥꯟꯅ ꯑꯃ ꯂꯩꯕꯗ ꯊꯤꯕ ꯈꯪꯈꯤꯗ꯭ꯔꯦ ꯀꯣꯏꯃꯟꯗꯅ ꯀꯗꯥꯏ ꯊꯝꯒꯅꯣ ꯁꯤꯖꯤꯟꯅꯔꯒ ꯄꯣꯟꯊꯐꯝ ꯆꯥꯗꯕꯅꯤꯅ ꯀꯥꯎꯔꯦ ꯑꯗꯣ ꯑꯩꯗꯤ ꯀꯩꯅꯣ ꯇꯧꯔꯒꯦ ꯁꯨꯝ ꯅꯨꯡꯁꯥꯁꯦ ꯈꯪꯕ ꯀꯥꯊꯦꯛꯅꯤꯕ ꯅꯨꯡꯁꯥꯗ ꯁꯨꯝ ꯗꯥꯏꯔꯦꯛ ꯈꯨꯟꯕꯗꯨꯗꯤ ꯇꯨꯄꯤ ꯑꯍꯟꯕꯥꯕꯨꯗꯤ ꯂꯩꯕ ꯇꯨꯄꯤ ꯑꯈꯟꯕꯗ ꯎꯞꯄꯒꯦ ꯑꯗꯨꯒ ꯃꯤ ꯂꯕꯨꯛ ꯈꯣꯠꯄ ꯆꯟꯗꯣꯟꯒ ꯌꯥꯝ ꯇꯩꯅꯕ꯭ꯔꯁꯨ ꯆꯟꯗꯣꯟ ꯈꯤꯇꯪ ꯇꯩꯁꯜꯂꯒ ꯐꯨꯜꯂꯁꯦ ꯍꯣꯔꯦꯟꯁꯦ ꯑꯗ ꯌꯥꯔꯤꯈꯩꯗꯤ ꯀꯩꯅꯣ ꯇꯧꯁꯦ ꯎꯝ ꯑꯩꯈꯣꯏꯒꯤ ꯃꯤꯗꯣ ꯑꯩꯈꯣꯏꯅ ꯀꯔꯤꯒꯨꯝꯕꯥ ꯆꯥꯔꯛꯑꯥꯗꯤꯒ ꯑꯩꯈꯣꯏ ꯃꯉꯥ ꯇꯔꯨꯛꯇꯗꯤ ꯑꯗꯨꯝ ꯆꯥꯒꯦ ꯈꯣꯠꯀꯦ ꯍꯥꯏꯔꯅꯤ ꯑꯗꯨꯅ ꯈꯤꯇꯪ ꯃꯔꯥꯡ ꯀꯥꯏꯅ ꯐꯨꯠ ꯂꯧꯔꯁꯦ ꯑꯗꯣ ꯉꯁꯥꯏ ꯑꯌꯨꯛꯇꯣ ꯑꯩꯅ ꯍꯥꯏꯔꯛꯀꯦ ꯇꯧꯕꯗꯨꯁꯨ ꯑꯩꯁꯦ ꯊꯕꯛ ꯑꯃ ꯆꯠꯊꯣꯛꯎꯔꯕ ꯑꯗꯨꯗ ꯍꯣꯏ ꯍꯜꯂꯛꯄ ꯍꯧꯖꯤꯛꯇꯤ ꯀꯩꯅꯣꯗꯣ ꯅꯤꯡꯖꯡ ꯉꯛꯏꯁꯤꯅꯦ ꯍꯣꯏ ꯂꯧꯕ ꯂꯥꯛꯄ ꯑꯣꯏꯅ ꯑꯩꯗꯣ ꯂꯧꯕ ꯂꯥꯛꯑꯒꯦ ꯑꯗꯣ ꯉꯥꯏꯍꯥꯛ ꯂꯩꯔꯒꯗꯤ ꯅꯪ ꯂꯣꯏꯁꯤꯜꯂꯝꯃꯣ ꯑꯗꯨꯒ ꯀꯩꯅꯣ ꯇꯧꯖꯦ ꯈꯨꯜꯂꯁꯤ ꯑꯗꯣ ꯈꯨꯟꯕꯁꯦ ꯀꯩꯅꯣꯅꯗꯤ ꯑꯃꯨꯛ ꯐꯗꯣꯏ ꯃꯥꯜꯂꯦ ꯑꯩꯈꯣꯏꯁꯦ ꯑꯌꯨꯛꯀꯤ ꯆꯥꯛ ꯈꯔꯈꯔ ꯆꯥꯊꯣꯛꯅꯔꯛ ꯈꯠꯕꯅꯗꯤ ꯍꯥꯏꯕꯗꯤ ꯇꯥꯏꯃꯤꯡꯗꯨꯣ ꯅꯠꯇ꯭ꯔꯗꯤ ꯑꯃꯨꯛ ꯐꯔꯛ ꯇꯥꯗ‌ꯣꯕ
ꯍꯣꯏ ꯑꯗꯨꯗꯤꯅꯦ ꯎꯝ ꯅꯪ ꯃꯥ ꯑꯩꯈꯣꯏ ꯍꯧꯖꯤꯛꯁꯦ ꯍꯧꯖꯤꯛꯁꯦ ꯐꯔ ꯑꯃꯗꯤ ꯏꯇꯥ ꯇꯥꯕꯒꯤ ꯇꯥꯏꯃꯤꯡꯗꯨꯣ ꯑꯣꯏꯌꯦ ꯑꯩ ꯍꯥꯏꯅꯅꯦ ꯎꯝ ꯆꯥꯛꯁꯨ ꯆꯥꯊꯣꯛꯅꯔꯅꯤꯀꯣ ꯉꯍꯥꯟꯅꯔꯒꯕꯨꯗꯤ ꯑꯗ ꯅꯨꯡꯊꯤꯜ ꯄꯨꯡ ꯑꯍꯨꯝꯒꯤ ꯑꯗꯨꯋꯥꯏꯗ ꯈꯈꯣꯏꯕꯅꯗꯤ ꯐꯗꯧꯗꯤ ꯃꯥꯜꯂꯦ ꯑꯗꯣ ꯀꯩꯒꯨꯝꯕ ꯁꯨꯃꯥꯏꯅ ꯅꯣꯡ ꯃꯪꯕ ꯑꯣꯏꯕꯇꯥꯔꯗꯤ ꯑꯗꯨꯝ ꯉꯥꯏꯍꯥꯛ ꯂꯩꯔꯒ ꯑꯗꯨꯝ ꯑꯩꯁꯨ ꯆꯥꯛꯁꯦ ꯐꯠꯂꯥꯎ ꯆꯥꯊꯣꯛꯑꯒꯦꯕ ꯑꯗꯨꯗꯨꯒ ꯅꯪ ꯑꯗꯨꯝ ꯑꯄꯥꯎ ꯐꯥꯎꯅꯔꯁꯦꯕ ꯅꯪ ꯑꯩ ꯂꯧ ꯂꯥꯛꯑꯣ ꯑꯗꯨ ꯑꯩ ꯑꯗꯨꯝ ꯍꯥꯏꯔꯛꯑꯒꯦꯕ ꯑꯗꯨꯃꯥꯏꯅ ꯇꯧꯔ ꯇꯧꯔꯁꯦ ꯏꯃꯥꯟꯅꯕ ꯄꯠꯇ ꯑꯗꯨꯝ ꯄꯑꯣ ꯐꯥꯎꯔꯁꯦꯕꯀꯣ ꯑꯗ ꯃꯣꯏ ꯀꯩꯒꯨꯝꯕ ꯁꯪꯉꯤ ꯁꯪꯗꯦ ꯍꯥꯏꯔꯒꯁꯨ ꯑꯗꯨꯝ ꯏꯕꯥꯅꯤꯗꯤ ꯑꯗꯨꯝ ꯈꯨꯜꯂꯁꯦꯕ
ꯍꯣꯏ ꯑꯗꯣ ꯄꯨꯡ ꯇꯔꯥꯃꯥꯊꯣꯏꯗꯤ ꯈꯤꯇꯪ ꯍꯦꯜꯂꯛꯑꯦ ꯑꯗꯣ ꯁꯨꯃꯥꯏꯅ ꯇꯧꯔꯁꯦ ꯉꯥꯏꯍꯥꯛ ꯂꯩꯕꯒ ꯑꯩꯈꯣꯏꯁꯦ ꯑꯩꯁꯨ ꯎꯝ ꯇꯔꯥꯃꯥꯊꯣꯏ ꯃꯈꯥꯏ ꯈꯔ ꯍꯦꯟꯕ ꯑꯗꯨꯋꯥꯏ ꯇꯥꯏꯃꯤꯡꯗꯨꯕꯨꯗꯤ ꯆꯥꯛ ꯆꯥꯔꯅꯤꯅ ꯈꯜꯂꯦ ꯑꯗꯨ ꯊꯣꯛꯀꯥꯟꯗ ꯑꯗꯒꯤ ꯗꯔꯪꯁꯨ ꯆꯥꯊꯣꯛꯑꯣ ꯑꯗꯨꯒ ꯀꯩꯅꯣ ꯇꯧꯔꯁꯦ ꯑꯩ ꯂꯥꯛꯑꯝꯗꯥꯏꯗꯣ ꯐꯣꯟ ꯇꯧꯔꯛꯑꯒꯦ ꯑꯗꯣ ꯀꯩꯅꯣ ꯇꯧꯕ꯭ꯔꯣ ꯑꯩꯅ ꯂꯥꯛꯄ ꯍꯥꯏꯁꯦ ꯀꯩꯅꯣ ꯇꯧꯗ꯭ꯔꯒꯁꯨ ꯇꯨꯏ ꯗꯗꯥꯅ ꯀꯩꯅꯣ ꯇꯧꯒꯦꯔꯕ ꯒꯥꯔꯤ ꯄꯨꯔ ꯆꯠ꯭ꯔꯤꯗꯣ ꯍꯧꯖꯤꯛ ꯂꯩꯇꯕꯣ ꯀꯃꯥꯏꯅ ꯇꯧꯒꯦ
ꯔꯤ ꯂꯩꯌꯦꯕꯀꯣ ꯘꯔꯤ ꯌꯥꯗꯕ ꯁꯦꯝꯕ ꯊꯣꯛꯀꯗꯕꯗꯣ ꯁꯦꯟꯗ꯭ꯔꯤꯕ
ꯑꯣ ꯑꯩ ꯂꯥꯛꯑꯒꯦ ꯑꯗꯨꯗꯤ ꯑꯩꯈꯣꯏꯔꯣꯝꯒꯤ ꯃꯅꯥꯛ ꯅꯛꯄꯅꯤꯅ ꯀꯩꯅꯣ ꯇꯧꯔꯁꯦ ꯍꯣꯔꯦꯟ ꯑꯩꯁꯨ ꯄ꯭ꯂꯥꯁꯇꯤꯛꯄꯨ ꯑꯣꯏꯔꯣ ꯀꯩꯅꯣꯕꯨ ꯑꯣꯏꯔꯣ ꯄꯨꯔ ꯆꯠꯂꯁꯦ ꯑꯩꯈꯣꯏꯒꯤ ꯇ ꯕꯥꯇꯤꯟꯗꯤ ꯇꯜꯂꯛꯦꯈꯥꯏꯁꯦ ꯀꯩꯅꯣ ꯑꯣꯏꯅ ꯄꯨꯔꯁꯦ ꯄ꯭ꯂꯥꯁꯇꯤ ꯈꯔ ꯆꯥꯎꯕꯗꯣ ꯑꯅꯤ ꯑꯍꯨꯝ ꯄꯨꯁꯜꯂ ꯆꯠꯂꯁꯦ ꯑꯗꯨꯒ ꯀꯩꯅꯣꯗꯣ ꯀꯥꯎꯔꯤꯀꯣ ꯑꯩꯅ ꯍꯧꯖꯤꯛ ꯄꯥꯝꯗꯤꯗ ꯉꯁꯥꯏ ꯁꯥꯇꯤꯟ ꯆꯥ ꯍꯥꯏꯕꯗꯤ ꯑꯗꯨꯒꯤ ꯅꯍꯥꯃꯛ ꯑꯅꯤ ꯑꯍꯨꯝ ꯂꯩꯈꯤꯕꯗꯨꯗꯣ ꯑꯃꯠꯇꯇ ꯉꯥꯏꯔꯦ ꯍꯥꯏꯕꯅꯤꯅ ꯍꯣꯏ ꯑꯗꯨꯗꯤ ꯅꯪ ꯅꯪ ꯑꯣꯛꯀꯦ ꯍꯥꯏꯔꯛꯑꯅꯤ ꯑꯗꯣ ꯀꯩꯅꯣ ꯇꯧꯔꯁꯦ ꯎꯝ ꯑꯩ ꯑꯩꯒꯤ ꯍꯣꯔꯦꯟ ꯊꯔꯣꯏ ꯈꯨꯨꯝꯕꯗ ꯀꯩꯅꯣ ꯇꯧꯅꯕ ꯑꯩꯒꯤ ꯀꯣꯛ ꯀ꯭ꯋꯥ ꯈꯤꯇꯪ ꯂꯩꯔꯛ ꯇꯥꯔꯦ ꯇꯥꯇꯣ ꯅꯪꯗꯤ ꯀꯩ ꯆꯥꯗꯣꯏꯣ ꯅꯪꯒꯤꯗꯤ ꯑꯗꯨꯗꯣ ꯅꯪꯗꯤ ꯂꯩ ꯁꯤ ꯇꯁꯥꯅ ꯄꯨꯖꯔꯛꯑꯣ ꯑꯩ ꯈꯪꯗꯦ
ꯑꯩꯗꯤ ꯀꯩꯝ ꯆꯥꯗꯦꯗ ꯑꯩ ꯀꯣꯡ ꯀ꯭ꯥ ꯀꯩꯀꯥ ꯑꯗꯒꯤ ꯇꯥꯂꯞ ꯅꯨꯡꯂꯥꯞ ꯑꯝꯇ ꯆꯥꯗꯦꯗ ꯑꯩ ꯍꯩꯀ꯭ꯔꯨꯒꯨꯝꯕ ꯑꯀꯪꯕ ꯑꯃꯅꯤ ꯑꯗꯨꯝ ꯄꯥꯏꯔꯛꯑꯒꯦ ꯑꯗꯨꯝ ꯎꯝꯃ ꯎꯝꯃꯒ ꯑꯗꯨꯝ ꯀꯌꯥ ꯇꯧꯅꯅꯕ ꯑꯩꯈꯣꯏꯗꯁꯨ ꯊꯕꯛ ꯇꯧꯕꯗ ꯀ ꯀꯩꯅꯣ ꯇꯧꯔꯒ ꯆꯥꯔꯒ ꯇꯧꯕꯗ ꯅꯨꯡꯉꯥꯏꯗꯅꯀꯣ ꯑꯗꯨꯃꯥꯏꯅ ꯇꯧꯔꯒ ꯇꯧꯔꯁꯤꯁꯦ ꯑꯩꯗꯤ ꯎ ꯅꯣꯡꯁꯦ ꯃꯥꯡꯅꯤꯡ ꯁꯥꯔꯤ ꯇꯧꯕꯁꯦ ꯁꯤꯅ ꯄꯥꯝꯃꯦ ꯃꯁꯤ ꯅꯨꯡꯁꯥꯗ ꯁꯥꯗꯣꯛꯄꯤꯔꯛꯇ꯭ꯔꯗꯤ ꯐꯅꯤ ꯅꯨꯡꯁꯥ ꯁꯥꯔꯒꯗꯤ ꯍꯦꯟꯅ ꯋꯥꯅꯦꯕ
ꯎꯝ ꯌꯥꯏꯌꯦ ꯌꯥꯏꯗꯤ ꯀꯩꯅꯗꯣꯖꯅꯦꯦ ꯊꯥꯔꯣꯏꯈꯠꯂꯛ ꯀꯥꯟꯗ ꯑꯇꯩ ꯑꯇꯩꯗꯤ ꯈꯔ ꯐꯩ ꯌꯥꯝ ꯍꯅꯗ꯭ꯔꯤꯁꯦ ꯇꯤꯟꯝꯐꯥꯒ ꯎꯔꯛꯄ ꯌꯥꯎꯕꯗꯣ ꯏꯁꯥꯗ ꯁꯥꯏꯅꯗꯕ ꯑꯃ ꯐꯥꯎꯋꯦꯕꯀꯣ ꯑꯗꯨꯗ ꯎꯝ ꯑꯗꯣ ꯀꯩꯁꯨꯕꯨꯗꯤ ꯇꯧꯔꯣ ꯌꯥꯝꯗꯤ ꯂꯩꯇꯦ ꯁ ꯅꯣꯡ ꯃꯔꯛ ꯔꯁ ꯇꯥꯡꯉꯥꯏ ꯄꯗꯅ ꯑꯃ ꯍꯥꯏ ꯑꯕ ꯈꯔ ꯇ ꯊꯦꯡꯅꯕꯅ ꯌꯥꯝ ꯇꯣꯏꯅ ꯊꯦꯡꯅꯕꯗꯤ ꯅꯠꯇꯦꯕ ꯑꯗꯣ ꯑꯗꯨꯝ ꯈꯔ ꯈꯨꯜꯂꯁꯦ ꯑꯗꯨꯒ ꯉꯁꯤ ꯈꯨꯜꯂꯤꯉꯩꯁꯤꯗ ꯑꯗꯨꯝ ꯈꯔ ꯌꯥꯝꯂꯞꯅ ꯑꯗꯨꯝ ꯈꯨꯜꯂꯁꯦ ꯑꯗꯨꯝ ꯈꯨꯝꯝꯖꯤꯜꯂ ꯊꯝꯃꯗꯤ ꯌꯥꯝꯕꯨ ꯌꯥꯝꯁꯨ ꯊꯧꯔꯣꯏꯗ ꯑꯗꯨꯝ ꯃꯈꯣꯏ ꯌꯣꯛꯑꯒ ꯊꯝꯝꯕꯁꯨ ꯌꯥꯕꯅꯦꯕ ꯍꯥꯏꯕꯗꯤ ꯈꯨꯜꯂꯨꯔꯀꯥꯟꯗꯅꯦ ꯀꯪꯅ ꯑꯗꯨꯝ ꯕꯣꯔꯥꯗ ꯍꯩꯗꯣꯛꯑ ꯊꯝꯃꯁꯨ ꯑꯗꯨꯝ ꯅꯨꯃꯤꯠ ꯈꯔꯅꯤ ꯑꯗꯨꯝ ꯊꯝꯕ ꯌꯥꯕꯅꯦꯕꯀꯣ ꯑꯩꯈꯣꯏꯔꯣꯝꯗꯗꯤ ꯑꯗꯨꯃꯥꯏꯅ ꯃꯤꯁꯤꯡꯁꯦ ꯈꯨꯜꯂꯒ ꯌꯥꯝꯅ ꯍꯦꯛꯇ ꯑꯩꯈꯣꯏꯒꯤ ꯂꯥꯏ ꯈꯨꯗꯦꯡꯁꯦ ꯄꯤꯛ ꯊꯟꯒꯦ ꯊꯟꯒꯦ ꯇꯧꯔꯒ ꯌꯣꯟꯕ ꯃꯤꯁꯨ ꯌꯥꯎꯔꯤꯌꯦ ꯑꯗꯨꯒ ꯑꯗꯨꯃꯥꯏꯅ ꯇꯧꯋꯦ ꯑꯗꯣ ꯄꯨꯡꯅ ꯑꯩ ꯀꯩꯅꯣꯗ ꯂꯥꯛꯀꯦ ꯎ ꯄꯨꯡ ꯑꯃ ꯄꯨꯡ ꯑ ꯑꯃꯗꯤ ꯉꯟꯃꯜꯂꯤ ꯑꯗꯨꯏꯁꯨ ꯑꯩꯈꯣꯏ ꯉꯁꯥꯏ ꯍꯥꯏꯈꯤꯕꯗ ꯄꯨꯡ ꯑꯍꯨꯝ ꯍꯥꯏꯕꯗꯣ ꯑꯗꯨ ꯑꯣꯏꯇꯥꯔꯗꯤ ꯈꯔ ꯉꯜꯂꯝꯅꯗꯤ ꯂꯥꯛꯑꯦ ꯑꯩꯁꯦ ꯄꯨꯡ ꯑꯃ ꯃꯈꯥꯏ ꯅꯠꯇ꯭ꯔꯒ ꯑꯅꯤꯒꯤ ꯃꯌꯥ ꯁ꯭ꯋꯥꯏꯗ ꯌꯧꯁꯜꯂꯛꯑꯒꯦ ꯑꯗꯨꯒ ꯂꯥꯛꯑꯒ ꯋꯥꯔꯤ ꯋꯥꯇꯥꯏ ꯉꯥꯏꯍꯥꯛ ꯁꯅꯔꯛ ꯀꯥꯟꯗ ꯉꯥꯏꯍꯥꯛꯇꯪ ꯂꯩꯔꯒ ꯑꯗꯨꯝ ꯆꯠꯂ ꯂꯣꯏꯔꯦ ꯅꯠꯇ꯭ꯔꯥ
ꯌꯥꯏ ꯑꯗꯨꯅ ꯐꯔꯦ ꯑꯩꯈꯣꯏ ꯆꯥꯛ ꯇꯣꯛꯄꯒ ꯉꯥꯏꯍꯥꯛꯇꯪ ꯄꯣꯊꯥꯕꯒꯤ ꯃꯇꯝ ꯑꯃꯗꯤ ꯇꯧꯁꯦꯕ ꯆꯥꯛ ꯍꯦ ꯛ ꯇꯣꯛꯄꯒ ꯑꯃꯨꯛ ꯂꯧꯕꯨꯛꯇꯨ ꯀꯨꯝꯁꯤꯟꯕ ꯍꯥꯏꯗꯨꯗꯤ ꯑꯩꯈꯣꯏꯗꯁꯨ ꯑꯗꯨꯨꯝ ꯅꯣꯟꯊꯔꯒꯂꯣꯏ ꯈꯨꯠꯂꯛꯇꯣꯏꯅꯤꯗꯅꯀꯣ ꯅꯣꯟꯊꯔꯒ ꯇꯧꯕ ꯊꯕꯛꯅꯤꯅ ꯑꯩꯈꯣꯏꯗꯁꯨ ꯋꯥꯅꯦꯕ ꯑꯗꯨꯝ ꯉꯥꯏꯍꯥꯛꯇꯪ ꯄꯣꯊꯥꯅꯔꯒ ꯑꯩꯈꯣꯏꯒꯤ ꯉꯥꯏꯍꯥꯛꯇꯪ ꯑꯩꯈꯣꯏꯒꯤ ꯆꯥꯛꯇꯨꯁꯨ ꯈꯔ ꯇꯨꯝꯊꯔꯛꯄꯒꯤ ꯇꯥꯏꯃꯤꯡ ꯑꯣꯏꯗꯕ ꯇꯥꯟꯖꯥꯗꯨꯗ ꯑꯗꯨꯃꯥꯏꯅ ꯇꯧꯔꯒ ꯆꯥꯛ ꯁꯦꯕ ꯑꯗꯨ ꯅꯠꯇ꯭ꯔꯗ ꯑꯩꯈꯣꯏꯗꯁꯨ ꯋꯥꯅꯦꯕ ꯅꯔꯒ ꯆꯥꯕꯕꯨꯗꯤ ꯌꯥꯏ ꯑꯗꯨꯏꯗ ꯑꯩꯈꯣꯏꯅ ꯁꯨꯝ ꯐꯨꯜꯂꯒ ꯇꯧꯔꯒ ꯆꯥꯕꯗꯣ ꯑꯗꯨꯒꯤ ꯅꯨꯡꯉꯥꯏꯕꯗꯨꯒꯤ ꯋꯥꯔꯤꯅꯤꯗ ꯃꯃꯥꯡꯗꯨꯁꯨ ꯑꯩꯈꯣꯏ ꯇꯧꯋꯤꯗꯅꯒ ꯍꯝꯃꯛ ꯑꯗꯨꯗꯨꯒꯤ ꯅꯨꯡꯉꯥꯏꯕꯗꯨꯒꯤ ꯋꯥꯅꯤꯗ ꯂꯩꯔꯨꯔ ꯆꯥꯕꯗꯨ ꯀꯩꯁꯨꯕꯗꯤ ꯅꯠꯇꯦꯕ ꯑꯗꯨꯏꯁꯨ ꯁꯨꯝ ꯏꯁꯥꯗ ꯂꯩꯕꯗꯣ ꯈꯨꯜꯂꯒ ꯑꯩꯈꯣꯏꯅ ꯈꯨꯟꯖꯔ ꯈꯠꯂꯒ ꯑꯩꯈꯣꯏꯅ ꯀꯛꯑꯒ ꯁꯨꯃꯥꯏꯅ ꯊꯣꯛꯑꯅ ꯆꯥꯖꯩꯅꯤꯒ ꯍꯥꯏꯕꯒꯤ ꯅꯨꯡꯉꯥꯏꯕ ꯑꯃ ꯂꯩꯕꯗꯣ ꯑꯗꯨꯒꯤ ꯄꯥꯝꯕꯗꯨꯒꯤ ꯋꯥꯅꯤꯗ ꯑꯗꯨꯅꯅꯦ ꯑꯩꯅ ꯑꯩꯈꯣꯏ ꯑꯍꯨꯝ ꯃꯔꯤ ꯇꯧꯔꯒꯗꯤ ꯌꯥ ꯏ ꯌꯥ ꯇꯧꯔꯒ ꯈꯣꯟꯟꯕꯗ ꯅꯨꯡꯉꯥꯏꯇꯕ
ꯃꯥꯅꯦ ꯀꯩꯅꯣ ꯇꯧꯕꯅꯦ ꯑꯩꯗꯤ ꯑꯃꯨꯛ ꯊꯔꯣꯏꯗꯁꯨ ꯑꯩꯈꯣꯏꯒꯤ ꯃꯈꯜ ꯅꯤꯡꯌꯥꯕꯤ ꯑꯗꯨꯗꯨ ꯈꯔ ꯂꯩꯗꯅ ꯂꯥꯏꯊꯔꯛꯄꯦ ꯑꯣ ꯄꯥꯝꯗꯗꯤ ꯂꯕꯨꯛ ꯊꯧꯔꯣꯏꯁꯤꯅꯗꯤ ꯍꯦꯟꯅ ꯄꯥꯝꯖꯩꯌꯦꯕꯀꯣ ꯆꯥꯕꯗ ꯁꯨꯝ ꯏꯁꯥꯒꯤ ꯄꯥꯝꯖꯕꯗꯣ ꯑꯗꯣ ꯀꯩꯅꯣꯁꯨ ꯇꯧꯁꯦ ꯑꯩꯗꯤ ꯀꯩꯅꯣꯗꯁꯨ ꯌꯥꯝ ꯄꯥꯝꯕꯝ ꯆꯥꯏꯌꯦꯕ ꯑꯩꯈꯣꯏꯒꯤ ꯃꯌꯥꯝ ꯍꯣꯏ ꯂꯝ ꯑꯃꯒ ꯂꯝ ꯑꯃꯒ ꯃꯃꯤꯡꯗꯤ ꯃꯥꯟꯅꯗꯦꯀꯣ ꯑꯩꯈꯣꯏꯗꯤ ꯊꯔꯣꯏ ꯄꯨꯡꯖꯥꯎ ꯍꯥꯏꯔ ꯈꯪꯅꯩꯕ ꯑꯃ ꯈꯔ ꯆꯥꯎꯈꯠꯄ ꯑꯃ ꯂꯩꯕꯗꯣ ꯑꯗꯨꯁꯨꯅꯦ ꯑꯗꯨꯝ ꯑꯩꯈꯣꯏꯒꯤ ꯐꯣꯠꯇꯣꯛꯑ ꯃꯇꯨꯡꯗ ꯄꯤꯁꯀꯁꯦ ꯑꯩꯈꯣꯏ ꯃꯔꯤꯃꯨꯛꯀ ꯁꯔꯨꯛꯇ ꯑꯗꯨꯃꯥꯏꯅ ꯈꯥꯏꯗꯣꯛꯑꯀꯥꯟꯗ ꯀꯥꯡꯉꯧ ꯆꯥꯕ ꯍꯧꯧꯕꯅꯦꯕ ꯑꯗꯣ ꯑꯗꯣꯝ ꯀꯩ ꯍꯥꯏꯅꯤ ꯑꯩꯈꯣꯏꯔꯣꯝꯗ ꯊꯧꯔꯣꯏ ꯄꯨꯡꯖꯥꯎ ꯍꯥꯏ ꯈꯪꯅꯩꯌꯦ ꯃꯈꯥ ꯑꯆꯧꯕ ꯑꯃ ꯂꯩꯕꯗꯣ
ꯎꯝ ꯑꯗꯨ ꯃꯃꯤꯡꯗꯤ ꯑꯩ ꯈꯪꯗꯦ ꯊꯕꯛ ꯌꯥꯝ ꯆꯥꯎꯕ ꯑꯝ ꯂꯩꯌꯦꯕꯀꯣ ꯑꯗꯨꯗ ꯑꯩꯈꯣꯏꯒꯤ ꯑ ꯑꯩꯈꯣꯏꯒꯤ ꯑꯩꯈꯣꯏꯒꯤ ꯌꯨꯝ ꯂꯩꯔꯛ ꯆꯪꯉꯝꯗꯥꯏꯒꯤꯗ ꯑꯩꯈꯣꯏꯒꯤ ꯃꯣꯏꯔꯥꯡ ꯄꯣꯛꯄ ꯁꯪꯂꯦꯟ ꯂꯩꯗꯅ ꯂꯥꯏ ꯑꯃ ꯂꯩꯕꯗꯣ ꯑꯗꯨꯗꯨꯒꯤ ꯍꯦꯛ ꯃꯈꯥ ꯊꯪꯕꯗ ꯄꯨꯈ꯭ꯔꯤ ꯑꯆꯧꯕ ꯑꯃ ꯂꯩꯌꯦꯕ ꯑꯗꯨ ꯃꯣꯏꯒꯤ ꯄꯨꯈ꯭ꯔꯤꯗꯤ ꯌꯥꯝ ꯇꯥꯏꯑꯦꯕ ꯉꯍꯥꯟꯋꯥꯏ ꯑꯗꯨꯅ ꯑꯗꯨꯗꯣ ꯊꯣꯡꯒꯗꯤ ꯆꯥꯟꯅꯗꯦꯕ ꯀꯥꯡꯉꯧꯔ ꯉꯧꯔ ꯆꯥꯟꯅꯩꯑꯕ ꯃꯥꯁꯦ ꯐꯣꯠꯇꯣꯛꯑꯒ ꯑꯗꯨꯒ ꯑꯗꯨꯗꯤ ꯑꯩꯈꯣꯏ ꯑꯩ ꯑꯗꯨꯃꯗꯤ ꯑꯩ ꯆꯥꯍꯧꯗꯦꯕ ꯃꯣꯏꯒꯤ ꯄꯨꯈ꯭ꯔꯤꯗ ꯂꯩꯕꯗꯣ ꯑꯗꯨ ꯈꯪꯍꯧꯕꯩ ꯋꯥꯅꯦꯕ ꯑꯗꯨꯒ ꯑꯩꯒꯤ ꯊꯔꯣꯏ ꯅꯤꯡꯈꯥꯕꯤꯁꯨ ꯀꯥ ꯍꯦꯟꯅ ꯄꯥꯝꯗꯦ ꯂꯕꯨꯛ ꯊꯔꯣꯏꯅ ꯍꯦꯟꯅ ꯍꯥꯎꯋꯦꯕ ꯃꯍꯥꯎ ꯂꯩꯩꯕꯁꯦ ꯑꯗꯨꯅꯤ ꯑꯩꯁꯨ ꯄꯥꯝꯃꯦ ꯅꯪ ꯍꯧꯖꯤꯛ ꯂꯧꯕꯨꯛ ꯊꯔꯣꯏ ꯄꯥꯝꯃꯦ ꯍꯥꯏꯗ ꯑꯩꯁꯨ ꯄꯥꯝꯃꯦ ꯂꯧꯕꯨꯛ ꯊꯧꯔꯛꯏꯅ
ꯈꯩꯅꯣꯁꯨ ꯄꯥꯝꯃꯦ ꯂꯕꯨꯛ ꯊꯔꯣꯏꯁꯦ ꯈꯔ ꯌꯥꯝꯅ ꯈꯟꯖꯜꯂꯦꯗꯅꯀꯣ ꯀꯩꯅꯣ ꯇꯧꯕꯁꯨ ꯑꯩꯈꯣꯏꯒꯤ ꯂꯣꯏ ꯐꯨꯠꯇꯣꯛꯑꯒ ꯑꯁ ꯃꯇꯧ ꯉꯥꯛꯇ ꯂꯧꯊꯣꯛꯀꯥꯟꯗ ꯑꯗꯨꯗ ꯉꯛꯇ ꯀꯥꯡꯉꯧ ꯆꯥꯕ ꯑꯩꯈꯣꯏꯒꯤ ꯀꯩꯅꯣꯗꯣ ꯑꯂꯨ ꯃꯆꯥ ꯈꯤꯇꯪ ꯈꯔ ꯁꯣꯏꯁꯤꯜꯂꯦꯒꯅ ꯑꯗꯨ ꯐꯖꯅ ꯇꯧꯔꯒ ꯑꯗꯨꯁꯨ ꯍꯥꯎꯕꯅꯦ ꯌꯥꯝ
ꯑꯩ ꯊꯔꯣꯏ ꯆꯥꯅꯤꯡꯉꯤ ꯑꯅꯤ ꯀꯣꯡꯒ꯭ꯔꯦꯡ ꯆꯥꯅꯤꯡꯉꯤ ꯑꯗꯗꯒꯤ ꯀꯩꯅꯣ ꯑꯇꯩꯗꯤ ꯑꯩ ꯋꯥꯏꯈꯨꯕꯗꯤ ꯆꯥꯅꯤꯡꯗꯦ ꯑꯩꯈꯣꯏꯗꯤ ꯁꯨꯡꯆꯥ ꯆꯥꯅꯤꯡꯗꯦ ꯀꯩꯒꯤꯅꯣ ꯈꯪꯗꯦ ꯈꯥꯖꯤꯡꯁꯦ ꯌꯥꯝ ꯄꯥꯝꯃꯦ
ꯑꯩꯁꯨ ꯈꯖꯤꯛꯇꯤ ꯄꯥꯝꯃꯦꯗ ꯈꯖꯤꯛ ꯌꯥꯝ ꯆꯥꯎꯃꯜꯂꯁꯨ ꯇꯜꯂꯤꯀꯣ ꯑꯗꯨꯒ ꯀꯩꯅꯣꯁꯨ ꯋꯥꯏꯈꯨ ꯍꯥꯏꯔꯒ ꯃꯤꯗꯤ ꯌꯥꯝ ꯍꯥꯎꯅꯕꯒ ꯆꯥꯅꯩꯌꯦ ꯋꯥꯏꯈꯨ ꯕꯣꯔꯥꯒꯗꯣ ꯁꯨꯝ ꯑꯩꯈꯣꯏꯒꯤ ꯄꯤꯛꯅꯤꯛꯀꯨꯝꯕ ꯆꯠꯄ ꯑꯗꯩ ꯀꯣꯏꯕ ꯆꯠꯄꯗꯒ ꯌꯣꯜꯂꯛꯄꯗꯣ ꯏꯃꯥ ꯏꯕꯦꯜꯁꯤꯡꯅ ꯌꯥꯝ ꯍꯥꯎ ꯍꯥꯎꯅ ꯂꯩꯔꯒ ꯆꯥꯅꯩ ꯑꯗꯣ ꯑꯩꯁꯨ ꯀꯌꯥ ꯍꯥꯏꯟꯅ ꯆꯥꯈꯦ ꯆꯥꯗꯤ ꯆꯥꯈ꯭ꯔꯦ ꯑꯗꯨꯕꯨ ꯄꯥꯝꯕ ꯑꯣꯏꯗꯦ ꯑꯗꯨꯒ ꯃꯔꯨꯗꯣ ꯑꯁ ꯀꯗ꯭ꯔꯛ ꯀꯗ꯭ꯔꯛꯀ ꯂꯥꯎꯔꯒ ꯈꯪꯗꯦ ꯑꯩꯅ ꯑꯩꯗꯤ ꯄꯥꯝꯖꯕꯗꯤ ꯑꯣꯏꯗꯦ ꯋꯥꯏ ꯈꯨꯕꯔꯥꯥꯁꯦ ꯃꯤꯅ ꯌꯥꯝ ꯆꯥꯏ
ꯑꯩꯁꯨ ꯄꯥꯝꯗꯦ ꯑꯩꯁꯨ ꯃꯥꯅ ꯆꯥꯕꯁꯦ ꯑꯩꯉꯣꯟꯗꯅꯦ ꯄꯛꯅꯗꯦ ꯑꯩꯉꯣꯟꯗ ꯍꯩꯅꯗꯕ ꯑꯃ ꯐꯥꯎꯋꯦꯕꯀꯣ ꯏꯁꯥꯗꯣ ꯊꯨꯛ ꯊꯨꯛꯊꯨꯛꯂꯥꯎꯑꯦꯇꯥꯏꯞ ꯇꯧꯋꯦꯕ ꯑꯗꯨꯒ ꯈꯖꯪ ꯌꯥꯝ ꯄꯥꯝꯃꯤ ꯈꯥꯖꯦꯟꯒ ꯅꯥꯀꯨꯞꯄꯤꯈꯛ ꯃꯣꯔꯣꯇꯤꯀ ꯀꯥꯡꯨꯒꯕ ꯑꯩꯅ ꯄꯥꯝꯖꯔꯤꯁꯦ ꯆꯥꯅꯤꯡꯉꯤ ꯈꯖꯤꯡꯗꯤ ꯑꯗꯒꯤ ꯈꯥꯖꯤꯡ ꯑꯃ ꯑꯩꯈꯣꯏꯒꯤ ꯑꯩꯈꯣꯏꯒꯤ ꯃꯩꯇꯩ ꯈꯖꯤꯡ ꯑꯁꯦꯡꯕꯗꯣ ꯀꯪꯍꯜꯂꯀꯥꯟꯗ ꯑꯩꯈꯣꯏꯒꯤ ꯎ ꯀꯩꯅꯣꯗ ꯃꯩꯗ ꯀꯥꯞꯄꯛ ꯀꯥꯞꯄ ꯃꯨꯛꯊꯣꯛꯑꯒꯀꯣ ꯈꯣꯟꯗ ꯐꯖꯅ ꯁꯨꯗꯣꯛꯑꯒ ꯃꯀꯨꯞ ꯇꯥꯔꯀꯥꯟꯗꯅꯦ ꯅꯥꯀꯨꯞꯄꯤꯁꯦ ꯀꯨꯞ ꯀꯨꯝ ꯁꯣꯏꯔꯒꯅꯦ ꯀꯩꯅꯣ ꯁꯤꯡꯖꯨ ꯆꯥꯕ ꯈꯥꯖꯤꯡꯗꯨꯒ ꯅꯥꯀꯨꯞꯄꯒꯤꯗꯨꯇꯪ ꯁꯤꯡꯖꯨ ꯆꯥꯕ ꯆ ꯑꯗꯨꯁꯨ ꯈ꯭ꯝꯅꯤ ꯈꯪꯕ꯭ꯔꯥ ꯀꯥꯖꯤꯡꯒꯤꯖꯥꯠꯁꯦ ꯂꯣꯏ ꯄꯥꯝꯃꯦ ꯑꯩꯈꯣꯏꯅ ꯆꯥꯕꯗꯕꯨꯗꯤ ꯅꯨꯡ ꯂꯩꯕꯗꯗꯤ ꯐꯠꯇꯦ ꯈꯣꯠꯇꯦꯒꯗꯤ ꯍꯥꯏꯕ ꯑꯗꯨꯏꯁꯨ ꯑꯗꯨꯝ ꯆꯥꯅꯤꯡꯕꯅꯤꯅꯅꯦ ꯐꯔꯒꯗꯤ ꯑꯗꯨꯝ ꯆꯥꯏꯑꯕ ꯅꯨꯡꯇꯤꯒꯤ ꯇꯣꯏꯅ ꯆꯥꯗ꯭ꯔꯁꯨ ꯅꯣꯡ ꯐꯥ ꯑꯗꯨ ꯑꯗꯨꯝ ꯆꯥꯕꯗꯣ ꯍꯗ ꯑꯗꯨꯝ ꯆꯥꯏꯑꯕ
ꯃꯥꯅꯦ ꯑꯗꯣ ꯑꯩꯁꯨ ꯆꯥꯛ ꯆꯥꯊꯣꯛꯑꯒꯦ ꯐꯔꯦ ꯊꯝꯃꯒꯦ ꯑꯩ ꯍꯣꯔꯦꯟ ꯂꯧ ꯂꯥꯛꯑꯒꯦꯀꯣ
ꯍꯣꯏ ꯍꯣꯏ ꯍꯣꯏ
ꯎꯝ ꯊꯝꯃꯦ ꯊꯝ